ꯍꯜꯂꯣ ꯅꯪꯖꯨ ꯊꯣꯡ ꯍꯥꯡꯒꯦ ꯍꯥꯏꯗꯕꯤꯗ ꯂꯥꯛꯑꯦꯀꯣ
ꯑꯩ ꯋꯥꯁꯔꯨꯝ ꯆꯠꯄꯅꯦ
ꯑꯣꯥ
ꯑꯗꯣ ꯑꯩꯈꯣꯏ ꯀꯩꯅꯣꯃ ꯁꯦꯝꯅꯤꯅ ꯑꯃꯨꯛ ꯇꯥꯕ꯭ꯔꯣ
ꯑꯣ ꯇꯥꯏ ꯇꯥꯏ
ꯍꯥꯏꯗꯤ ꯅꯪꯗꯤ ꯂꯩꯁꯥꯕꯤꯅꯤꯅ ꯑꯩꯅ ꯅꯪ ꯋꯥꯁꯔꯨꯝ ꯇꯣꯉꯥꯟꯕꯗꯨꯗꯀꯣ ꯑꯩꯅ ꯍꯥꯏꯕ ꯅꯨꯡꯉꯥꯏꯇꯕꯩ ꯑꯩ ꯁꯨꯝ ꯆꯠꯄꯅꯤꯅ
ꯂꯩꯁꯥꯕꯤꯅꯦ ꯈꯪꯉꯅꯗ
ꯀꯩꯅꯗꯅꯦ ꯃꯧꯔꯥ
ꯑꯉꯥꯡꯅꯦ ꯑꯁ ꯀꯥꯏꯗꯦ ꯃꯧꯅꯣ ꯑꯗꯨꯒꯨꯝꯕ ꯑꯁꯥꯒ ꯂꯩꯇꯦꯔꯥ
ꯃꯧꯅꯥ ꯃꯧꯅꯥꯎ ꯊꯣꯏꯕꯤꯗꯨꯔꯣ ꯍꯥ
ꯅꯠꯇꯦ ꯑꯩ ꯃꯧꯁꯨ ꯑꯣꯏ ꯑꯣꯏꯅꯤꯡꯗꯦ
ꯍꯧꯖꯤꯛꯀꯥꯟꯒꯤ ꯀꯔꯤꯅꯣꯅꯦ ꯍꯧꯖꯤꯛꯀꯥꯟꯒꯤ ꯂꯩꯁꯥꯕꯤꯁꯤꯡꯁꯦ ꯃꯧ ꯑꯣꯏꯅꯤꯡꯗꯦ ꯍꯥꯏꯕꯁꯤꯅꯀꯣ ꯑꯩ ꯑꯁꯦꯡꯕ ꯃꯁꯤꯁꯦ ꯀꯔꯤꯒꯤꯅꯣ ꯈꯔ ꯍꯥꯏꯔꯣꯁꯦ ꯃꯧ ꯑꯣꯏꯅꯤꯡꯗ꯭ꯔꯤꯁꯦ
ꯃꯧ ꯑꯣꯏꯅꯤꯡꯗꯕꯖꯦꯀꯣ
ꯎꯝ
ꯃꯧ ꯃꯧ ꯑꯣꯏꯔꯒ ꯑꯩꯈꯣꯏ ꯈꯨꯟꯒꯤ ꯃꯅꯥꯛꯇ ꯂꯩꯀꯥꯏ ꯂꯩꯀꯥꯏꯗ ꯌꯥꯝ ꯎꯕꯗꯣ
ꯃꯣꯏ ꯑꯩꯈꯣꯏ ꯀꯨꯟꯗꯁꯨ ꯃꯧ ꯑꯣꯏꯔꯗꯤ ꯊꯕꯛꯁꯦ ꯇꯧꯗꯕ ꯌꯥꯗꯕ ꯌꯥꯝ ꯂꯩꯌꯦꯅ
ꯑ
ꯑꯗꯨꯒꯨꯝꯕꯗꯣ ꯑꯁ ꯇꯧꯕ ꯍꯩꯗꯧ ꯃꯥꯟꯗꯕ ꯑꯗꯨꯒꯤ ꯇꯟꯥꯕ ꯋꯥꯅꯤꯗ
ꯍꯥꯏꯗꯤ ꯀꯩꯅꯣ ꯑꯍꯟ ꯍꯥꯏꯗꯤ ꯑꯍꯟꯒꯤ ꯁꯦꯕꯥꯗꯔ ꯀꯔꯤꯗꯅꯣꯕ ꯅꯪ ꯇꯜꯂꯤꯖꯦ
ꯁꯦꯕꯥ ꯅꯨꯡꯕꯥꯗꯤ ꯒ꯭ꯌꯥꯟ ꯇꯥꯗꯦꯕꯀꯣ ꯈꯪꯗꯤ ꯌꯨꯝꯗ ꯂꯩꯕꯅ ꯅꯨꯡꯉꯥꯏꯇ꯭ꯔꯅꯦꯀ ꯅꯪꯁꯨ ꯍꯧꯖꯤꯛ ꯅꯣꯏ ꯅꯨꯄꯤ ꯈꯣꯏꯗ ꯂꯩꯌꯣ ꯍꯥꯏꯔꯗꯤ ꯌꯥꯔꯣꯏꯅꯦ
ꯑꯩꯗꯤ ꯃꯇꯥꯡꯅ ꯆꯥꯗꯗꯤ ꯆꯠꯇꯣꯏꯅꯤ ꯀꯩꯅꯣꯅꯦ
ꯍꯩꯅꯗꯦꯍꯦ ꯅꯨꯄꯥ ꯃꯥꯟꯗꯦ ꯍꯦ ꯑꯗꯨꯁꯨ
ꯅꯠꯇꯦ ꯋꯥꯔꯤꯕꯨ ꯍꯥꯏꯕ ꯑꯗꯨꯝ
ꯍꯣꯏ ꯋꯥꯔꯤꯕꯨ ꯑꯣꯏꯔꯁꯨ ꯅꯪꯒꯤ ꯅꯨꯄꯤ ꯈꯣꯏꯗꯤ ꯆꯠꯀꯅꯨꯀꯣ
ꯑꯩ ꯑꯗꯨ ꯑꯩ ꯅꯨꯄꯥ ꯆꯠꯅꯗꯦ ꯑꯗꯨꯕꯨꯗꯤ ꯁꯦꯡꯅ ꯍꯥꯏꯔꯗꯤ ꯁꯨꯝ ꯍꯥꯏꯕꯣꯟꯅꯦ
ꯈꯪꯗꯦ ꯄꯥꯝ ꯈꯪꯗꯦ ꯑꯩꯈꯣꯏꯁꯨ ꯒ꯭ꯌꯥꯟ ꯇꯥꯗꯦ ꯑꯗꯨꯝ ꯂꯩꯁꯥꯕꯤ ꯑꯣꯏꯔꯒ ꯌꯨꯝꯗ ꯂꯩꯕꯗꯣ ꯄꯥꯝꯕꯗꯣ
ꯀꯔꯤꯅꯣ ꯅꯪ ꯉꯥꯡꯉꯤꯗꯣ ꯅꯨꯄꯥꯅ ꯅꯨꯄꯥꯅ ꯆꯠꯇꯕꯗꯣ ꯑꯗꯣ ꯆꯥꯡꯗꯝꯅꯕ ꯌꯥꯕ꯭ꯔ ꯅꯪ ꯅꯣꯏꯗꯤ ꯂꯩꯁꯥꯕꯤꯅꯤ ꯅꯣꯏꯗꯤ ꯆꯠꯇꯧꯕ ꯅꯠꯇ꯭ꯔꯣ
ꯍꯣꯏ ꯆꯠꯇꯤ ꯁꯣꯏꯗꯕꯤꯗꯤ ꯆꯠꯀꯅꯤ ꯑꯗꯨꯕꯨ ꯍꯧꯖꯤꯛ ꯍꯧꯖꯤꯛꯇꯤ ꯑꯗꯨꯒꯨꯝꯕ ꯋꯥꯈꯜꯗꯣ
ꯂꯩꯇꯕꯒꯤ ꯍꯪꯗꯤ ꯍꯪꯪꯂꯛꯀꯅꯣ ꯑꯁ ꯈꯟꯕꯁꯨ ꯇꯜꯂꯦ
ꯑ ꯀꯔꯤ ꯍꯥꯏꯒꯅꯤ ꯁꯤ ꯃꯇꯥꯡꯗ ꯑꯗꯨꯝ ꯊꯨꯞꯆꯟꯕ ꯇꯥꯕꯅꯤ ꯎꯄꯥꯏ ꯂꯩꯇꯦ
ꯑꯩꯈꯣꯏꯗꯤ ꯍꯣꯏ ꯍꯦꯛꯇ ꯊꯨꯞꯆꯤꯟꯅꯤꯡꯉꯦꯕ ꯃꯈꯥ ꯇꯥꯅꯤꯡꯗꯕ ꯋꯥꯔꯤꯅꯤ ꯍꯣꯏ
ꯌꯥꯏ ꯌꯥꯏ ꯀꯩꯁꯨ ꯀꯥꯏꯗꯦ ꯑꯗꯣ ꯃꯦꯝꯃꯁꯨ ꯆꯍꯤ ꯀꯨꯟ ꯍꯨꯝꯗꯣꯏ ꯀꯨꯟꯃꯔꯤ ꯀꯨꯟꯃꯔꯤ ꯁꯨꯔꯛꯄꯗꯨꯗ ꯁꯨꯝ ꯑꯁꯨꯝ ꯍꯡꯕ ꯋꯥꯅꯤꯗ ꯆꯍꯤ ꯀꯨꯟ ꯍꯦꯂꯛ ꯃꯗꯨꯗ ꯑꯩꯅ ꯁꯨꯝ ꯍꯪꯕ ꯋꯥꯅꯦ
ꯍꯣꯏ ꯊꯥꯏꯅꯗꯤ ꯑꯁ ꯐꯤꯂꯤꯝꯗꯒꯗꯤ ꯌꯥꯝ ꯅꯨꯡꯉꯥꯏ ꯅꯨꯡꯉꯥꯏꯅ ꯃꯧ ꯑꯣꯏꯔ ꯅꯨꯡꯉꯥꯏ ꯅꯨꯡꯉꯥꯏꯅ ꯎꯑꯦꯕꯀꯣ
ꯎꯝ
ꯑꯗꯨ ꯑꯁꯦꯡꯕꯗꯤ ꯌꯥꯝ ꯅꯨꯡꯉꯥꯏ ꯅꯨꯡꯗꯤ ꯅꯨꯡꯉꯥꯏ ꯍꯥꯏꯔꯁꯨꯀꯣ
ꯑꯗꯣ ꯑꯉꯥꯡ ꯏꯁꯥꯒꯤ ꯏꯆꯥ ꯏꯆꯥ ꯏꯁꯨꯒ ꯂꯩꯕꯒꯁꯦ ꯄꯥꯝꯗ꯭ꯔꯕ ꯅꯪ ꯍ
ꯏꯆꯥ ꯏꯁꯨꯒꯁꯦ ꯑꯩꯗꯤ ꯑꯁ ꯏꯆꯥ ꯅꯠꯇ꯭ꯔꯖꯨ ꯏꯆꯦꯒꯤ ꯏꯆꯥꯁꯤꯡꯗꯨ ꯌꯥꯝ ꯅꯨꯡꯁꯤꯌꯦꯗ ꯑꯩꯒꯤꯒ ꯆꯞ ꯃꯥꯟꯅꯩ
ꯑꯗꯣ ꯑꯩ ꯏꯄꯨꯔꯣꯏꯕꯅꯦ ꯀꯥꯏꯅ ꯍꯥ ꯋꯥꯛꯀꯤꯡꯒ ꯆꯠꯃꯤꯟꯅꯗꯅ ꯊꯕꯛ ꯏꯪꯈꯥꯡꯒꯁꯨ ꯇꯨꯃꯤꯟꯅꯗꯅ ꯍꯥ ꯋꯥꯔꯤ ꯋꯥꯇꯥꯏꯒ ꯇꯧꯗꯅ ꯃꯤ ꯆꯠꯅꯤꯡꯗ꯭ꯔꯣ ꯍꯥꯏꯕꯅꯤꯗ ꯑꯩꯅ ꯍꯥꯏꯕꯗꯤ ꯀꯩꯅꯣꯒꯤ ꯋꯥ ꯅꯠꯇꯦ ꯑꯩꯅ ꯍꯥꯏꯗꯤ ꯍꯟꯅꯤꯃꯨꯟꯒ ꯆꯠꯇꯅ ꯍꯥ ꯍꯟꯅꯤꯃꯨꯟꯒ ꯆꯠꯇꯅ ꯃꯤ ꯚꯦꯀꯁꯟꯒ ꯆꯠꯇꯅ ꯍꯥ ꯇꯧꯕꯗꯨ ꯄꯥꯝꯗ꯭ꯔꯥ ꯍꯥꯏꯕꯅꯤꯗ ꯑꯗꯣ ꯅꯪ ꯈꯜꯂꯤꯁꯦ ꯏꯕꯦꯝꯃꯅ ꯈꯜꯂꯤꯁꯦ ꯅꯨꯄꯥ ꯖꯒꯣꯠ ꯆꯥꯗꯕ ꯀꯤꯕꯒꯤꯔꯥ ꯐꯪ ꯐꯪꯕ ꯐꯪ ꯐꯪꯕ ꯇꯥꯔꯒꯗꯤ ꯍꯥꯏꯅ ꯀꯤꯕꯩ ꯋꯥꯔ ꯅꯠꯇ꯭ꯔꯒ ꯍꯥꯏꯗꯤ ꯁꯨꯝ ꯃꯧ ꯑꯃ ꯑꯣꯏꯔꯛꯀꯗꯕꯩ ꯄꯨꯟꯁꯤꯗꯣ ꯁꯨꯝ ꯍꯥꯏꯗꯤ ꯑꯗꯨ ꯃꯌꯥꯝꯗꯣ ꯈꯟꯕ ꯇꯜꯂꯤꯔ ꯍꯥꯏꯗꯤ ꯅꯨꯡꯉꯥꯏꯕ ꯃꯌꯥꯝꯗꯨꯗꯤ ꯏꯕꯦꯝꯕꯅ ꯈꯟꯕꯤꯗꯕ ꯃꯥꯜꯂꯦ ꯁꯤ ꯃꯇꯥꯡꯗ ꯈꯔ ꯊꯝꯕꯤꯌꯣ
ꯑꯁ ꯑꯩ ꯁꯤꯒꯤ ꯃꯇꯥꯡꯁꯦ ꯅꯪꯒꯤ ꯋꯥꯍꯩꯁꯦ ꯌꯥꯝꯅ ꯏꯟꯇꯔꯕ꯭ꯌꯨ ꯃꯥꯜꯂꯦꯕꯣ
ꯁꯤꯒꯤ ꯃꯇꯥꯡꯁꯦꯀꯣ ꯑꯣ ꯍꯣ ꯑꯩ ꯈꯪꯗꯦ ꯑꯩꯗꯤ ꯒ꯭ꯌꯥꯟ ꯇꯥꯗꯦꯕ ꯑꯗꯨ ꯃꯧ ꯑꯣꯏꯔꯀꯥꯟꯗ ꯅꯨꯡꯉꯥꯏꯒꯦꯔꯥ ꯑꯗꯨꯕꯨ ꯃꯧ ꯑꯣꯏꯔꯀꯥꯟꯗ ꯅꯨꯡꯉꯥꯏꯔꯁꯨ ꯑꯩꯈꯣꯏ ꯌꯨꯝꯗꯒꯤ ꯅꯨꯡꯉꯥꯏꯕꯒꯤ ꯆꯥꯡꯗꯤ ꯌꯧꯗꯧ ꯃꯥꯟꯗꯦ ꯑꯗꯨꯗꯤ
ꯃꯍꯥꯎ ꯇꯣꯡꯉꯥꯜꯂꯦ ꯑꯗꯨꯗꯤ ꯏꯕꯦꯝꯃꯥ ꯌꯨꯝꯗ ꯂꯩꯕꯅ ꯄꯨꯟꯁꯤ ꯑꯃ ꯑꯁꯣꯝꯗ ꯂꯥꯛꯑꯒ ꯑꯁꯣꯝꯗ ꯂꯥꯛꯑꯒ ꯄꯨꯟꯁꯤꯁꯦ ꯅꯨꯡꯉꯥꯏꯕ ꯑꯋꯥꯕ ꯇꯣꯡꯉꯥꯜꯂꯛꯀꯅꯤ ꯑꯁꯣꯝꯗ ꯌꯨꯝꯗ ꯂꯩꯕꯁꯨ ꯅꯨꯡꯉꯥꯏꯕ ꯉꯥꯛꯇꯗꯤ ꯑꯣꯏꯔꯝꯃꯣꯏꯗ ꯌꯨꯝꯗ ꯂꯩꯕꯁꯨ
ꯑꯁ ꯌꯨꯝꯗꯗꯤ ꯅꯨꯡꯉꯥꯏꯌꯦꯗ ꯌꯦꯡꯉꯨꯅꯦ ꯍꯧꯖꯤꯛꯇꯤ ꯌꯥꯝ ꯅꯨꯡꯉꯥꯏꯗꯨꯗꯤ ꯑꯗꯨꯝ ꯑꯁ ꯆꯠꯂꯅꯤ ꯍꯜꯂꯛꯑꯅꯤ ꯅꯨꯡꯉꯥꯏꯌꯦꯗꯥ
ꯅꯨꯡꯉꯥꯏꯌꯦ ꯍꯥꯏꯕꯗ ꯂꯣꯁꯤꯜꯂꯖꯤ ꯎꯄꯥꯏ ꯂꯩꯇꯦ ꯏꯁ ꯏꯕꯦꯝꯃ ꯅꯣꯏ ꯌꯨꯝꯗ ꯑꯝꯇꯪꯗꯤ ꯆꯠꯅꯤꯡꯉꯦ ꯅꯣꯏ ꯌꯨꯝꯗꯀꯣ ꯊꯣꯔꯛꯑꯣ ꯑꯩꯁꯨ ꯑꯝꯇ ꯆꯪꯒꯦ ꯅꯨꯡꯉꯥꯏꯕ ꯅꯨꯡꯉꯥꯏꯕ ꯅꯨꯡꯉꯥꯏꯕ ꯊꯜꯂꯕ ꯑꯩ ꯑꯝꯇꯪ ꯆꯪꯉ
ꯏꯃꯥ ꯏꯄꯥꯁꯤꯡꯁꯨ ꯂꯣꯏ ꯂꯩꯔꯦꯅꯀꯣ
ꯃꯥꯅꯦ ꯃꯥꯅꯦ
ꯏꯃꯥ ꯏꯄꯥꯁꯨ ꯑꯗꯨꯝ ꯎꯡꯗ꯭ꯔꯥ ꯑꯩ ꯑꯁ ꯂꯥꯞꯅꯒ ꯄꯥꯜꯂꯗꯤ ꯋꯥꯈꯜꯁꯦ ꯌꯥꯝ ꯋꯥꯗꯧ ꯃꯥꯜꯂꯦ
ꯎꯝ ꯍꯣꯏ ꯑꯗꯨꯕꯨꯗꯤ ꯍꯥꯏꯅꯩꯀꯣ ꯑꯩ ꯍꯥꯏꯅꯩꯌꯦ ꯑꯗꯨꯝ ꯊꯥꯞꯅ ꯀꯩꯀꯩ ꯇꯧꯔꯁꯨ ꯑꯗꯨꯝ ꯍꯦꯛꯇ ꯌꯧꯕ ꯉꯝꯗꯕꯒꯨꯝꯕ ꯂꯩꯗꯅꯀꯣ ꯄꯨꯛꯅꯤꯡꯒꯤ ꯑꯋꯥꯕ ꯃꯌꯥꯝꯗꯨꯗꯤ ꯅꯠꯇꯔ
ꯑꯗꯨꯅꯦ
ꯂꯩ ꯑꯗꯨꯕꯨꯗꯤ ꯑꯗꯨꯕꯨꯗꯤ ꯑꯩꯈꯣꯏꯁꯨ ꯊꯦꯡꯅꯔꯛꯇꯕꯅꯤꯅ ꯈꯪꯗ꯭ꯔꯦ
ꯑꯗꯨꯅꯤ ꯍꯌꯦꯡꯋꯥꯏ ꯅꯪꯁꯨ ꯅꯪꯁꯨ ꯍꯌꯦꯡꯋꯥꯏ ꯑ
ꯑꯗꯨ ꯀꯔꯤ ꯍꯥꯏꯕ ꯅꯨꯄꯤꯒꯤ ꯌꯨꯝꯗ ꯆꯠꯄꯗꯣ ꯀꯔꯤ ꯍꯥꯏꯕ ꯌ ꯌꯥꯑꯣꯡ ꯏꯟꯕꯗꯣ
ꯑꯥ
ꯇꯧꯔꯀꯥꯟꯗ ꯈꯪꯒꯅꯤ
ꯈꯪꯗꯦ ꯌꯦꯡꯕ ꯇꯥꯔꯦ ꯂꯥꯏꯕꯛꯇ ꯀꯔꯤ ꯇꯝꯃꯝꯕꯅꯣ
ꯑꯐꯕꯗ ꯇꯝꯔꯝꯅꯖꯁꯅꯤ ꯀꯩꯝꯅꯣ ꯋꯥꯔꯨꯔꯅꯨ
ꯎꯝ ꯑꯗꯣ ꯆꯥꯛ ꯏꯁꯤꯡꯗꯤ ꯆꯥꯕꯤꯔꯕꯣ ꯑꯕꯦꯝꯃ
ꯑꯩꯈꯣꯏꯅꯤ ꯆꯥꯥꯛ ꯏꯟꯖꯥꯡ ꯀꯔꯤ ꯑꯣ ꯑꯩꯈꯣꯏ ꯉꯁꯤ ꯆꯥꯛ ꯏꯟꯁꯥꯡ ꯀꯩꯅꯣ ꯇꯧꯗꯦ ꯊꯣꯡꯗꯦꯕ ꯉꯁꯥꯏ ꯏꯆꯦꯅ ꯆꯠ ꯎꯝ
ꯍꯜꯂꯣ
ꯎ ꯏꯆꯦ ꯅꯀꯣ
ꯇꯥꯗꯔꯕꯦꯝ ꯃꯥ ꯆꯈꯣꯅ ꯍꯥꯏꯣ
ꯏꯆꯦꯅ ꯇꯟ ꯁꯦꯝꯕꯒꯤ ꯑꯗꯨ ꯑꯩꯈꯣꯏꯅ ꯌꯥꯝ ꯆꯥꯈ꯭ꯔꯕꯒꯤ ꯆꯥꯛꯁꯦ ꯆꯥꯗꯣꯏꯔꯥ ꯆꯥꯔꯣꯏꯗꯣꯏꯔꯗꯤ ꯈꯪꯗꯦ
ꯎꯝ
ꯍꯧꯖꯤꯛ ꯐꯥꯎꯗꯤ ꯂꯥꯑꯝꯗꯦꯕ
ꯑ
ꯎꯝ ꯗ ꯆꯥꯛ ꯃꯇꯝ ꯆꯥꯅ ꯆꯥꯕꯤꯌꯣꯍꯦ
ꯍꯣꯏ ꯃꯇꯝ ꯆꯥꯅꯗꯤ ꯆꯥꯒꯦ ꯈꯜꯂꯦ
ꯃꯇꯝ ꯅꯥꯏꯅ ꯆꯥꯕꯤꯌꯣ ꯑꯗꯣ ꯏꯕꯦꯝꯃ ꯐ꯭ꯔꯤ ꯃꯇꯝꯗ ꯀꯩ ꯀꯩ ꯇꯧꯕ ꯀꯃꯥꯏꯅ ꯇꯧꯔꯒ ꯂꯦꯟꯒꯦ
ꯑꯁ ꯅꯪꯉꯣꯟꯗ ꯅꯍꯥꯟ ꯍꯥꯏꯔꯤꯗꯨꯗꯤ
ꯀꯃꯥꯏ ꯇꯧꯔꯒ
ꯑꯩ ꯍꯥꯏꯈ꯭ꯔꯤꯗꯨꯗꯤ ꯅꯪꯉꯣꯟꯗ
ꯀꯃꯥꯏ ꯇꯧꯔꯒ ꯂꯦꯜꯂꯦ ꯍꯥꯏꯔꯛꯑꯣ
ꯑꯁ ꯑꯗꯨꯝ ꯂꯦꯜꯂꯦꯒ ꯍꯥꯏꯌꯦ ꯅꯪꯉꯣꯟꯗ ꯑꯩꯅ ꯍꯥꯟꯅ ꯇꯝꯕꯗꯨꯗꯤ ꯑꯗꯨꯗꯤ ꯍꯦꯟꯅ ꯇꯧꯗꯦ ꯑꯇꯣꯞꯄ
ꯀꯩꯅꯣ ꯅꯍꯥꯟ ꯇꯝꯕ ꯍꯥꯏꯕꯨ ꯑꯩ ꯀꯥꯎꯔꯣ ꯍꯥꯏꯔꯛꯎꯅꯦ ꯑꯗꯨꯝ
ꯑꯁ ꯅꯪꯒ ꯀꯥꯎꯒꯜꯂꯦꯗ ꯍꯥꯏꯕꯤꯔꯔꯣꯏ ꯍꯧꯖꯤꯛ ꯑꯩꯅ ꯂꯩꯔꯤꯁꯦ ꯍꯧꯖꯤꯛꯀꯤ ꯃꯇꯥꯡ ꯍꯥꯏꯔꯒꯦ ꯍꯧꯖꯤꯛ ꯑꯩ ꯂꯩꯔꯤꯁꯦꯀꯣ ꯅꯪꯉꯣꯟꯗ ꯋꯥꯔꯤ ꯁꯥꯟꯅꯔꯒ ꯑꯩꯈꯣꯏꯒꯤ ꯀꯥ ꯃꯆꯥꯗꯀꯣ ꯆꯠꯊꯣꯛ ꯆꯠꯁꯤꯟ ꯆꯠꯊꯣꯛ ꯆꯠꯁꯤꯟ ꯇꯧꯔꯒ ꯋꯥꯔꯤ ꯁꯥꯟꯅꯔ ꯂꯩꯔꯦ
ꯈꯃꯒ ꯁꯥꯟꯅꯗ ꯍꯧꯖꯤꯛꯀꯦ
ꯑꯁ ꯑꯩꯗꯤ ꯐꯝꯕꯗꯤ ꯌꯥꯝ ꯁꯥꯏꯌꯦꯕ
ꯎꯝ
ꯑꯗꯣ ꯐꯔꯦ ꯑꯩꯗꯤ ꯍꯤꯞꯄꯒ ꯑꯗꯨꯝ ꯁꯥꯟꯅꯩꯔ ꯑꯩꯗꯤ ꯑꯩꯗꯤ ꯈꯔ ꯊꯨꯅ ꯊꯝꯅꯤꯡꯕ ꯃꯤ ꯑꯣꯏꯔꯒꯗꯤꯀꯣ
ꯑꯥ
ꯆꯠꯊꯣꯛ ꯆꯠꯁꯤꯟ ꯇꯧꯔꯒ ꯑꯗꯨꯝ ꯟꯕꯅꯦꯕꯀꯣ ꯑꯗꯨꯒ ꯈꯔ ꯅꯨꯡꯉꯥꯏꯕ ꯈꯔ ꯇꯧꯒꯦꯅ ꯈꯟꯕ ꯃꯤꯗꯤ ꯑꯗꯨꯝ ꯍꯤꯞ
ꯑꯥ ꯑꯁ ꯑꯩꯒꯤꯣꯟꯗꯁꯤꯦ ꯅꯪ ꯋꯥꯔꯤ ꯁꯅꯕ ꯅꯨꯡꯉꯥꯏꯕ꯭ꯔꯥ
ꯅꯪꯉꯣꯟꯗꯗꯤ ꯑꯩ ꯑꯗꯨꯝ ꯍꯤꯞꯊꯔꯦꯗ ꯑꯩ
ꯅꯪꯅ ꯑꯩꯉꯣꯟꯗ ꯇꯨꯔꯝꯗꯅꯕ ꯑꯩ ꯇꯜꯂꯦꯗ
ꯑ ꯅ ꯅꯪ ꯅꯪꯣꯗꯗꯤꯀꯣ ꯑꯩꯅ ꯋꯥꯔꯤ ꯁꯥꯟꯅꯕ ꯍꯧꯗ꯭ꯔꯤꯉꯩꯗ ꯐꯥꯎꯕ ꯑꯩ ꯍꯤꯞꯄ ꯍꯧꯔꯦ ꯅꯪꯣꯟꯗꯒꯤꯗꯤ
ꯑꯁ ꯅꯪꯒꯤꯗꯨꯁꯨꯨꯝ ꯃꯔꯣꯏ ꯌꯥꯝ ꯌꯥꯝꯃꯜꯂꯦ ꯌꯥꯛꯑꯦ
ꯑꯁꯦꯡꯕꯅꯦ ꯑꯩ ꯑꯩꯗꯤ ꯈꯔ ꯁ ꯁꯥꯟꯅꯔꯒꯦ ꯍꯥꯏꯅꯀꯣ ꯑꯗꯨꯝ ꯈꯜꯂꯒ ꯀꯩꯅꯣ ꯇꯧꯔꯕꯗꯣ
ꯌꯥꯝ ꯐꯩꯌꯦꯅꯦ ꯌꯥꯝ ꯐꯩꯌꯦꯅꯦ ꯅꯪꯒꯤ ꯀꯣꯛ ꯐꯥꯎꯗꯤ ꯌꯥꯏ
ꯃꯣꯏ ꯍꯥꯞꯄꯗꯤ ꯐꯔꯗꯤ ꯐꯥꯕꯅꯦꯗ ꯃꯣꯏ ꯊꯥꯛꯇꯕꯁꯦ ꯌꯥꯗꯕꯅꯤꯗ
ꯍꯣꯏ ꯍꯧꯖꯤꯛꯀꯥꯟꯗꯤ ꯃꯔꯣꯏ ꯍꯥꯞꯄꯒꯤ ꯃꯇꯝꯅꯤꯅꯀꯣ
ꯁꯪꯗꯦꯗ ꯑꯗꯨ ꯃꯔꯣꯏ ꯍꯥꯞꯄ ꯃꯇꯝꯅꯤꯅꯦ ꯍꯥꯏꯕꯗꯤ ꯑꯩꯈꯣꯏꯗꯤ ꯃꯔꯣꯏ ꯍꯥꯞꯂꯤꯕ ꯇꯥꯏꯕꯪꯄꯥꯟꯁꯤꯗ ꯑꯩꯈꯣꯏꯗꯤ ꯏꯆꯝ ꯆꯝꯅ ꯍꯤꯡꯖꯕ ꯑꯁꯦꯡ ꯑꯁꯦꯡꯕ ꯉꯥꯡꯕ ꯀꯥꯡꯕꯨꯅꯦꯍꯌꯦ ꯏꯦꯝꯃ
ꯑꯁꯦꯡ ꯑꯁꯦꯡꯕ ꯏꯇꯥ ꯆꯤꯡꯒꯤ ꯌꯦꯟ ꯊꯣꯡꯉꯁꯨ ꯃꯔꯣꯏ ꯍꯥꯞꯄꯗꯤ ꯍꯦꯟꯅ ꯍꯥꯎꯔꯤꯗꯨꯗꯤ
ꯃꯥꯟꯅꯦ
ꯑꯗꯨꯗꯤ ꯅꯪꯒꯤꯁꯨ ꯋꯥꯍꯩꯗꯣ ꯆꯤꯡꯒꯤ ꯋꯥꯍꯩ ꯍꯥꯏꯔꯁꯨ ꯃꯔꯣꯏꯗꯤ ꯈꯔ ꯍꯥꯞꯄꯣꯛꯑꯦ ꯅꯆꯥ
ꯃꯥꯅꯦ ꯃꯥꯅꯦ
ꯍꯥꯏꯗꯣ ꯑꯗꯨꯝ ꯃꯤꯅ ꯍꯥꯏꯌꯦꯀꯣ ꯃꯤꯅ ꯍꯥꯏꯌꯦ ꯑꯁ ꯃꯇꯝ ꯐꯠꯇ꯭ꯔꯦ ꯃꯇꯝ ꯐꯠꯇ꯭ꯔꯦ ꯍꯧꯖꯤꯛꯀꯥꯟꯗꯤ ꯃꯤ ꯐꯠꯇ꯭ꯔꯦ ꯃꯥꯏ ꯍꯥꯏꯅꯩꯗꯅ ꯀꯣ
ꯑꯣ
ꯌꯥꯝ ꯊꯥꯖꯕ ꯌꯥꯗ꯭ꯔꯦ ꯍꯣꯠꯂꯦꯅ ꯍꯥꯏꯌꯦ ꯁꯨꯃꯥꯏꯅ ꯇꯧꯋꯤꯗꯅꯀꯣ ꯑꯩꯗꯤ ꯑꯩꯗꯤ ꯊꯥꯖꯗꯦ ꯑꯗꯨꯅꯣ ꯍꯥꯏꯗꯤ ꯃꯤꯁꯦ
ꯑꯥ
ꯃꯇꯝꯅ ꯄꯔꯛꯄꯒꯤ ꯍꯈꯣꯏ ꯃꯇꯝꯒꯤ ꯑꯍꯣꯡꯕ ꯑꯗꯨ ꯂꯩꯌꯦ ꯑꯗꯨꯕꯨ ꯃꯤ ꯍꯥꯏꯕꯁꯤ ꯁꯦ ꯑꯗꯨꯝ ꯃꯅꯨꯡꯗꯗꯤꯀꯣ ꯍꯥꯏꯗꯤ ꯍꯥꯏꯗꯤ ꯑꯐꯕ ꯑꯐꯕ ꯇꯧꯕꯗ ꯑꯗꯨꯝ ꯄꯥꯝꯕ ꯍꯥꯏꯗꯤ ꯑꯐꯕ ꯄꯥꯝꯕ ꯉꯥꯛꯇꯅꯦꯕ ꯁꯦꯡꯅ ꯍꯥꯏꯔꯒꯗꯤꯀꯣ ꯑꯗꯨꯒ ꯑꯐꯕ ꯑꯃ ꯇꯧꯔꯛ ꯗ ꯑꯗꯨꯝ ꯍꯥꯏꯗꯁꯨꯀꯣ ꯑꯗꯨꯝ ꯊꯃꯣꯏꯗꯗꯤ ꯑꯁ ꯃꯁꯤꯃꯗꯤ ꯐꯩꯌꯦ ꯁꯨꯃꯥꯏꯅ ꯇꯧꯒꯗꯕꯅꯦ ꯍ ꯍꯥꯏꯅ ꯏꯁ ꯏꯁꯥꯁꯨ ꯇꯧꯅꯤꯡꯕ ꯏꯈꯥ ꯇꯥꯕꯁꯤꯡꯁꯨ ꯑꯩꯈꯣꯏꯅ ꯑꯗꯨꯝ ꯇꯧꯍꯟꯅꯤꯡꯕ ꯑꯗꯨꯝ
ꯍꯣꯏ
ꯂꯩꯕꯅꯦ ꯑꯗꯨꯒ ꯃꯇꯝ ꯃꯇꯝ ꯃꯇꯝ ꯐꯠꯇ꯭ꯔꯦ ꯃꯤ ꯊꯥꯖꯔꯅꯨ ꯍꯣꯠꯂꯅ ꯍꯥꯏꯕꯁꯦ ꯑꯩꯗꯤ ꯀꯩꯌꯥ ꯍꯥꯏꯍꯅꯤꯡꯗꯦ ꯍꯥꯏ ꯑꯩꯏꯗꯤ ꯁꯦꯡꯅ ꯍꯥꯏꯔꯗꯤꯀꯣ
ꯍꯣꯏꯗ ꯈꯪꯗꯦ ꯃꯇꯝ ꯐꯠꯇꯕ꯭ꯔꯥ ꯃꯤꯅ ꯐꯠꯇꯕ꯭ꯔꯥ ꯍꯥꯏꯁꯨ ꯒ꯭ꯌꯥꯟ ꯇꯥꯗꯦ
ꯑꯗꯨꯝꯅꯤ ꯃꯤꯁꯦ ꯑꯗꯨꯝ ꯂꯨꯅ ꯇꯤꯟꯅꯔꯀꯥꯟꯗꯀꯣ ꯑꯗꯨꯝ ꯈꯪꯕꯅꯦ ꯍꯥꯏꯗꯤ ꯃꯤꯁꯦ ꯀꯅꯥꯁꯨ ꯌꯥꯝ ꯐꯠꯇꯕꯗꯤ ꯑꯣꯏꯔꯝꯗꯕꯅꯦ ꯃꯤꯁꯤꯡꯁꯦꯀꯣ ꯑꯩꯈꯣꯏꯅ ꯈꯟꯕꯒꯀꯣ ꯍꯥꯏꯗꯤ ꯃꯤꯅ ꯂꯥꯟꯅ ꯂꯧꯈꯤꯕ꯭ꯔꯥ ꯀꯣ ꯑꯗꯨꯃꯥꯏꯅ ꯇꯧꯋꯦ ꯍꯥꯏꯗꯤ ꯑꯗꯨꯃꯥꯏꯅ ꯑꯣꯏꯈꯤꯕꯒꯤ ꯑꯁ ꯃꯤꯅ ꯑꯁ ꯃꯥ ꯅꯨꯄꯥꯗꯨꯗ ꯅꯨꯄꯤꯗꯨ ꯁꯨꯃꯥꯏꯅ ꯇꯧꯕꯅꯤ ꯁꯨꯃꯥꯏꯅ ꯇꯧꯕꯅꯒ ꯍꯥꯏꯕꯗꯣ
ꯎꯝ
ꯑꯁꯨꯃꯥꯏꯅ ꯍꯥꯏꯕꯗꯒꯤ ꯑꯩꯈꯣꯏ ꯇꯥꯕ ꯀꯥꯡꯕꯨꯁꯨ ꯑꯁ ꯑꯗꯨ ꯃꯥꯗꯤ ꯁꯨꯃꯥꯏꯅ ꯇꯧꯕꯅꯤ ꯍꯥꯏꯅꯦ ꯍꯥꯏꯅꯦ ꯀꯥꯏꯅ ꯃꯤ ꯑꯗꯨꯃꯥꯏꯅ ꯇꯧꯕꯗꯣ
ꯍꯣꯏ
ꯃꯔꯨꯝ ꯃꯔꯨꯝ ꯁꯣꯟꯕꯗꯒꯤ ꯑꯗꯨꯝ ꯆꯠꯈꯤꯕ ꯉꯥꯛꯇꯅꯦ ꯍꯥꯏꯕꯅꯤꯅ ꯃꯤꯁꯦ ꯀꯅꯥꯁꯨ ꯌꯥꯝ ꯑꯩꯗꯤ ꯃꯤ ꯐꯠꯇꯕ ꯑꯣꯏꯔꯒꯦ ꯍꯥꯏꯇꯥꯦ ꯈꯟꯕꯗꯤ ꯂꯩꯇꯕꯅꯦ ꯁꯦꯡꯅ ꯍꯥꯏꯔꯗꯤꯀꯣ
ꯅꯪꯒꯤ ꯋꯥꯈꯜꯂꯣꯟꯗꯣ ꯑꯩ ꯈꯨꯔꯨꯝꯖꯔꯤ ꯌꯥꯏꯗ ꯍꯣꯏ ꯃꯤ ꯌꯥꯝ ꯐꯠꯇꯕ ꯌꯥꯎꯗꯦꯗꯥ
ꯑꯗꯨꯒ ꯁꯤ ꯑꯩ ꯄꯥꯔꯁꯣꯅꯦꯜꯗꯤ ꯑꯣꯏꯔꯝꯕ ꯌꯥꯏ ꯑꯗꯨꯕꯨ ꯑꯩ ꯀꯩꯅꯣꯝꯃ ꯍꯥꯏꯒꯦ ꯑꯃꯨꯛꯀꯣ ꯑꯩꯈꯣꯏ ꯀꯩꯅꯣꯁꯤꯗꯁꯨ ꯑꯩꯈꯣꯏ ꯁꯣꯁꯥꯏꯇꯤꯁꯤꯗꯁꯨ ꯑꯃꯨꯛ ꯂꯩꯕꯀꯣ ꯍꯥꯏꯗꯤ ꯃꯤꯁꯤꯡꯁꯦ ꯈꯔ ꯀꯩꯅꯣ ꯇꯧꯔꯗꯤ ꯑꯁ ꯃꯥꯗꯤ ꯑ ꯃꯤ ꯑꯁ ꯌꯥꯗꯕ ꯏꯃꯨꯡꯅꯤꯗ ꯀꯥꯏ ꯃꯤ ꯐꯠꯇꯕ ꯌꯥꯝꯅ ꯑꯗꯨꯒ ꯑꯣꯏꯅ ꯍꯦꯛ ꯇꯥꯕꯗ ꯃꯣꯏꯒꯤ ꯃꯗꯨ ꯃꯤꯗꯣ ꯃꯗꯨ ꯑꯉꯥꯡꯗꯣ ꯃꯗꯨ ꯅꯨꯄꯥꯗꯣꯒ ꯍꯥꯏꯕꯗ ꯑꯗꯨꯝ ꯏꯝꯄ꯭ꯔꯦꯁꯟ ꯑꯃ ꯂꯥꯛꯄꯁꯦ
ꯍꯣꯢ
ꯇꯥꯕ꯭ꯔꯥ ꯃꯥꯁꯦ ꯑꯗꯣ ꯃꯥꯁꯨ ꯍꯧꯖꯤꯛꯀꯤ ꯐꯤꯕꯝꯗꯣ ꯑꯣꯏꯅꯤꯡꯕ ꯅꯠꯇꯦꯕ ꯀꯅꯥꯁꯨ ꯑꯩꯅ ꯉꯁꯥꯏ ꯍꯥꯏꯕꯗꯣ ꯃꯤ ꯍꯥꯏꯕꯁꯦ ꯀꯅꯥꯁꯨ ꯐꯠꯇꯕꯗ